ꯆꯗ ꯃ
ꯍꯜꯂꯣ ꯌꯥ ꯇꯥꯏ ꯇꯥꯏ
ꯈꯔꯥꯡꯅꯒꯦ ꯍꯥꯏꯜ
ꯇꯥꯏꯌꯦ ꯇꯥꯏꯌꯦ ꯇꯥꯗ꯭ꯔꯕꯣ
ꯇꯌꯦ ꯇꯌꯦ ꯑ ꯀ ꯋꯥꯅꯕ ꯃꯥꯂꯦꯩꯅ ꯀ ꯑꯅꯥ ꯋꯥꯈꯪꯗ ꯍꯤꯟꯖꯥꯡ ꯉꯥꯛꯇ ꯊꯣꯡꯖꯒꯦ ꯍꯅꯨꯕꯗ ꯑꯩꯁꯨ ꯍꯧꯗꯤꯁꯅ ꯍꯥꯏꯕ ꯎꯝ ꯀꯤꯃ ꯂꯩꯗꯤ ꯅꯪ ꯀꯩꯗꯧꯉ ꯆꯦ ꯇꯅꯗ
ꯑ ꯁꯠꯈꯤꯤ ꯋꯥꯂꯤ ꯆꯠꯇꯧꯕ
ꯀꯩꯅ ꯀꯥꯟꯗ ꯀꯃ ꯋꯥꯂꯤꯒ
ꯈꯔ ꯋꯥꯠꯂꯤ ꯍꯥꯥ ꯀꯩꯗꯗ꯭ꯔꯦ
ꯇꯥꯏ ꯌꯦ ꯅꯪ ꯌꯥꯝ ꯇꯞꯊ ꯍꯥꯏ꯭ꯔꯦ ꯀꯃꯥꯏ ꯇꯅ
ꯁꯥꯎ ꯇꯥꯗꯕ꯭ꯔꯣ ꯀꯟꯅ ꯀꯟꯅ ꯉꯥꯡꯉꯛꯑꯒꯦ ꯇꯞꯅ ꯉꯥꯡꯕꯩꯔ
ꯀꯥꯟ ꯆꯛꯇ ꯆꯂ ꯁꯤꯗ ꯐꯤꯖ ꯊꯗꯤ ꯆꯁꯖꯤꯂ ꯁꯥ ꯊ ꯑꯣꯂꯥ ꯑ
ꯋꯥꯔꯤ ꯈꯔ ꯂꯤꯔꯛꯎꯗꯅ ꯇꯥꯒꯦ
ꯋꯥꯔꯤ ꯈꯔ ꯂꯤꯔꯛꯑꯣ ꯇꯥꯒꯦ
ꯑꯩꯒꯤ ꯁꯥꯎꯟꯁꯦ ꯇꯥꯗ꯭ꯔꯕ ꯈꯪꯗꯦ
ꯈꯛꯇ ꯃꯤ ꯑꯃꯗꯤꯗꯤ ꯆꯥꯈꯤꯕ ꯃꯥꯜꯂꯤꯦ ꯗ
ꯍ
ꯍꯜꯂꯣ
ꯇꯥꯏ ꯇꯥꯏ
ꯕꯨ ꯀꯅꯤ ꯌꯥꯝ ꯑꯃ ꯇꯞꯊ ꯀꯔꯦꯗ ꯈꯣꯖꯗ
ꯑꯩꯅꯗꯤ ꯀꯟꯅ ꯉꯥꯡꯗꯤ ꯉꯥꯡꯉꯤꯞ ꯇꯞꯄ꯭ꯔꯣ ꯑꯗꯨꯣ
ꯆꯞꯅ ꯉꯥꯡꯉꯤꯅꯦ ꯅꯪꯅꯦ ꯌꯥꯝ ꯂꯩꯔꯤ ꯑꯥ
ꯎꯝ ꯋꯥꯗꯤ ꯀꯟꯅꯗꯤ ꯉꯥꯡꯗꯤ ꯉꯥꯡꯖꯕꯅꯦ ꯑꯩꯁꯦ
ꯀꯩꯅꯗꯤ ꯌꯥꯝꯗꯒꯗ ꯍꯅꯦꯕ
ꯑꯕꯦꯝ ꯑꯃ ꯂꯩꯔꯤꯕꯣ
ꯑꯦꯝ ꯂꯩ
ꯀꯩꯗꯧꯔꯤꯕ ꯃꯥꯗꯤꯦ
ꯃꯥ ꯐꯣꯟ ꯆꯥꯔꯖ ꯇꯧꯔꯒ ꯐꯣꯟ ꯃꯦꯜꯂꯦ
ꯃꯥꯁꯨ ꯈꯔ ꯍꯥꯞꯄꯗꯤ ꯐꯖꯕꯅꯦ ꯃꯤ ꯇꯤꯅꯥ ꯍꯣꯏꯕ ꯂꯣꯏ ꯍꯥꯞꯇꯅ ꯂꯣꯏꯈꯔꯦ
ꯃ ꯊꯣꯗ ꯌꯥꯗꯔꯦ
ꯀꯩꯀꯦ
ꯑꯩ ꯏꯁꯄꯦꯁ ꯆꯥꯏꯑꯦꯕ ꯑꯗꯨꯗꯨꯅ ꯉꯁꯥꯏ ꯄꯨꯡ ꯑꯃ ꯑꯃꯃꯨꯗꯅ ꯑꯃꯨꯛ ꯔꯤꯁꯦꯠ ꯇꯧꯊꯣꯛꯑꯒ ꯈꯔ ꯃꯅꯦꯗꯤ ꯐꯣꯟ ꯑꯃ ꯂꯩꯗꯗꯤ ꯌꯥꯔ ꯃꯥ
ꯁꯃꯤꯔꯥꯅꯤ
ꯃꯥꯣꯏ ꯃꯄꯣꯠꯁꯦ ꯌꯥꯝ ꯈꯥꯡꯗꯦꯗꯣ
ꯊꯗꯣꯣꯟꯒꯤ ꯍꯕꯅꯤꯅꯦ
ꯎ
ꯗꯣꯅꯣꯟꯒꯤꯁꯨ ꯅꯍꯥꯟꯗ ꯗꯤꯁꯄ꯭ꯂꯦꯗꯣ ꯌꯥꯗꯗꯅ ꯁꯤꯜꯂꯨꯗ ꯉꯥꯏꯔꯤꯕꯅꯦ ꯑꯗꯨꯅꯨꯡꯥꯏ ꯉꯁꯥꯏ ꯑꯃꯨꯛ ꯀꯥꯏꯍꯜꯂꯤ
ꯑꯣ ꯀꯗ ꯎꯝ ꯅꯍꯥꯟ ꯍꯥꯏꯁꯤꯕꯨ ꯅꯍꯥꯟ ꯂꯥꯏ ꯍꯔꯥꯎꯕ ꯃꯅꯨꯡꯗꯅꯤꯀꯣ ꯁꯤꯟꯗ꯭ꯔꯤꯁꯦ
ꯗꯤꯁꯄꯦꯗꯤ ꯁꯤꯟꯕꯁꯦ ꯕꯦꯔꯥꯌꯦꯡ ꯀꯥꯒꯠꯜꯂꯤꯅꯤ ꯑꯗꯨꯅ ꯑꯩꯅ ꯗꯤꯁꯄꯦ ꯁꯤꯟꯕꯁꯦ ꯄꯥꯝꯗꯦ
ꯎꯝ ꯊꯨꯅ ꯃꯣꯏꯗꯣ ꯐꯠꯇꯕ ꯍꯥꯞꯄꯛꯄꯕꯨꯗꯤ ꯑꯣꯏꯗꯣꯏꯅꯦꯕ ꯍꯥꯏ ꯃꯁꯥꯏ ꯑꯣꯔꯤꯖꯤꯅꯦꯜ ꯌꯥꯎꯖꯔꯛꯄ ꯗꯤꯄ꯭ꯂ ꯕꯨꯗꯤ ꯀꯥꯏꯒꯟꯗꯕꯅꯦꯕ ꯅꯠꯇꯕ ꯁꯤꯟꯕꯨ ꯊꯦꯂꯨꯔꯗꯤ ꯑꯗꯨꯝ ꯈꯪꯗꯦ ꯀꯨꯏꯅ ꯆꯠꯇꯕꯅꯤ ꯑꯩꯒꯤꯁꯨ ꯀꯥꯏꯔꯕꯅꯦ ꯑꯗꯣ ꯑꯩ ꯗꯤꯁꯄ꯭ꯂꯦꯗꯣ ꯑꯩꯅ ꯁꯦꯡꯇꯣꯛꯄ ꯄꯥꯝꯃꯨꯏꯅ ꯁꯦꯡꯇꯣꯛꯇꯣꯏꯔꯤꯅ ꯑꯗꯨꯝ ꯊꯝꯕꯅꯦ ꯀꯥꯏ ꯀꯥꯏꯖꯦ ꯆꯂ ꯑꯅ
ꯐꯗꯦ ꯐꯦꯟ ꯊꯥꯔ ꯆꯥꯁꯦ ꯀꯥꯉꯝꯁꯦ
ꯑꯦ
ꯗꯤꯁꯄꯦ ꯆꯟꯕꯒꯤ ꯊꯕꯛꯁꯤꯗꯤ ꯄꯦꯜꯦꯜꯂꯕꯅ
ꯑꯗꯨꯅꯦ ꯗꯤꯁꯄ꯭ꯂꯦꯗ ꯁꯤꯟꯗꯣꯛꯈ꯭ꯔꯗꯤꯀꯣ ꯑꯣꯔꯤꯖꯤꯅꯦꯜꯗꯣ ꯍꯦꯛ ꯁꯟꯗꯣꯛꯈ꯭ꯔꯗꯤꯅꯦ ꯀꯨꯏ ꯆꯠꯇꯦꯕ ꯍꯦꯛꯇ ꯈꯤꯇꯪ ꯇꯧꯕ ꯑꯗꯨꯝ ꯀꯥꯏꯌꯦꯕ
ꯎꯝ ꯑꯗꯨꯅꯦ ꯑꯗꯣ ꯅꯣꯏ ꯃꯃꯥꯅꯄꯥꯥꯏꯗꯣꯏ ꯗꯤꯁꯄꯦꯠ ꯁꯤꯟꯕ ꯈꯣꯠꯅꯦ ꯇꯏꯅꯦ
ꯃꯥꯅꯤ ꯑꯪ ꯈꯨꯄꯥꯏ ꯈꯨꯣꯄꯥꯏꯁꯨ ꯂꯩꯕ ꯆꯥꯅꯤꯗ ꯄꯥꯏꯕꯗꯤ ꯀꯨꯏꯔꯦ ꯀꯩꯁꯨ ꯇꯧꯊꯕ ꯗꯗꯣꯅ ꯄꯤꯈꯥꯗꯕ ꯆꯂ ꯒꯥꯔꯤ ꯊ ꯇꯥꯔꯦꯅ
ꯄꯣꯠꯁꯦ ꯚꯦꯂꯨ ꯂꯩꯅ ꯈꯟꯗꯕꯗꯣ
ꯃꯥꯏ ꯗꯤꯁꯄ꯭ꯂꯦꯗ ꯁꯤꯟꯕꯗ ꯗꯤꯁꯄ꯭ꯂꯦꯁꯦ ꯀꯌꯥ ꯂꯣꯁꯤꯜꯂꯝꯃꯅꯤ ꯑ ꯐꯣꯟꯗꯨꯁꯨ ꯃꯥ ꯄꯥꯏ ꯐꯣꯟ ꯑꯅꯧꯕꯗꯨꯅꯦꯕ ꯀꯣꯟꯅ ꯂꯩꯈꯤꯕ ꯃꯥꯏꯒꯤ ꯐꯣꯟꯗꯨꯅꯦ ꯃꯥ ꯄꯥꯏꯔꯤꯁꯦ
ꯎꯝ
ꯑꯏꯔꯤꯕꯒ ꯃꯥꯅ ꯍꯥꯟꯅ ꯄꯥꯏꯔꯝꯕ ꯐꯣꯟꯗꯨ ꯅꯠꯇꯦꯕ
ꯑꯉꯧꯕꯁꯨ ꯚꯥꯏ ꯈꯪꯗꯦ ꯃꯥꯅ ꯄꯥꯏꯕꯗꯨꯗ ꯑꯅꯤꯔ ꯑꯍꯨꯝꯂꯛ ꯁꯨꯔꯕꯅꯤ ꯁꯤꯟꯗ꯭ꯔꯦꯁꯦ
ꯉꯁꯤꯗꯤ ꯕꯣꯜ ꯂꯩꯇ ꯖꯥꯠꯂꯥ ꯐꯤꯐꯥ ꯂꯩꯇ ꯖꯥꯂꯥ ꯕꯣꯜ ꯃꯦꯠꯁ
ꯇꯥꯏ ꯆꯀꯒꯦꯅ ꯇꯌꯥꯔꯤ ꯈ ꯇꯧ
ꯑꯣ ꯆꯔ ꯆꯜ
ꯀꯥꯡ ꯀꯥꯡ ꯆꯤꯛꯑꯦꯅ ꯐꯗꯠꯇ ꯁꯥꯒꯦꯅ ꯇꯧꯅꯤ
ꯀꯥꯡ ꯍꯥꯏꯔꯒ ꯍꯟꯇꯛꯇꯤ ꯀꯥꯡꯆꯤꯡꯅꯤ ꯍꯥꯏꯌꯦ ꯑꯩꯈꯣꯏ ꯇꯈꯦꯜꯒꯤ
ꯍꯝ
ꯑꯥꯈꯣꯏꯒꯤ ꯀꯥꯡ ꯆꯤꯡꯅꯤ ꯍꯥꯏꯌꯦ ꯄꯥꯂꯤꯒ ꯅꯥꯏꯅꯗꯣꯔꯤ ꯃꯥꯜꯂꯦ ꯌꯥꯝ ꯐꯖꯅ ꯇꯧꯗꯣꯔꯤ ꯃꯥꯜꯂꯦ ꯍꯟꯇꯛꯇꯤ
ꯍꯣꯏ ꯄꯥꯜꯂꯤꯒꯅꯏꯅꯗꯅ ꯄꯥꯂꯤ ꯄꯥꯂꯤꯒ ꯄꯨꯅꯍꯟꯗꯅ ꯇꯧꯗꯣꯏꯅꯤ ꯀꯃꯤꯇꯤꯒ ꯌꯥꯝ ꯁꯦꯝꯃꯤ ꯍꯟꯗꯛꯇꯤ
ꯆ‌ꯦꯅꯥꯎꯒꯤ ꯐꯣꯟꯗꯤ ꯀꯔꯝꯕ ꯅꯝꯕꯔ ꯊꯥꯕꯗꯣ ꯄ ꯀꯔꯝꯕꯅꫭ ꯄꯥꯏꯔꯤꯅꯣ
ꯑꯈꯣꯏ ꯆ‌ꯦꯅꯥꯎꯒꯤꯗꯣ ꯃꯥꯏ ꯆꯦꯅꯥꯎꯒꯤ ꯃꯣꯏ ꯑꯥꯏꯐꯣꯟꯗꯗꯤ ꯍꯥꯞ ꯌꯥꯗꯦ ꯍꯤꯍ‍ꯦ
ꯑꯗꯨꯅ ꯆꯥ ꯑꯟꯇꯤ ꯍꫭꯏ ꯐꯣꯟꯗ ꯍꯥꯞꯄꯅꯦ ꯃꯥꯏ ꯅꯝꯕꯔꯗꯨꯗ ꯑꯗꯨꯝ ꯑꯟꯇꯤ ꯍꫭꯏꯒꯤꯗ ꯑ ꯑ ꯃꯉꯣꯟ ꯑꯖꯨ ꯇꯧꯕ ꯌꯥꯏ
ꯁꯤꯝꯗꯤ ꯃꯥꯏ ꯑꯣꯏꯕ
ꯁꯤꯝꯗꯤ ꯃꯥꯏ ꯑꯣꯏꯕ
ꯎꯝ ꯎꯝ ꯑꯗꯨꯗꯤ ꯃꯅꯥ
ꯑ ꯑ ꯅꯠꯇ‌ꯦ ꯅꯠꯇꯦ ꯇꯧꯗꯦ ꯑꯗꯨꯃꯟ ꯑꯗꯨ ꯗꯔꯀꯥꯔ ꯇꫭ ꯁꯨꯡ ꯇꯥꯗꯦ ꯑꯗꯨꯝ ꯅꯝꯕꯔꯗꯨ ꯗꯪ ꯑꯗꯨꯝ ꯁꯦꯞꯄꯒ ꯁꯦꯞ ꯇꯧꯔꯒ ꯃꯥꯒꯤ ꯑꯦꯞꯇꯨ ꯑꯗꯨꯝ ꯍꯥꯞꯄꯤꯕ ꯋꯥꯅꯤ
ꯑꯣ
ꯇꯧꯑꯣ ꯃꯉꯣꯟꯗꯁꯨ ꯐꯣꯟ ꯇꯧꯔꯛꯀꯦ ꯍꯥꯏꯌꯣ ꯃꯥꯖꯨ ꯃꯤ ꯊꯤꯕꯅꯦ ꯐꯣꯟ ꯇꯧꯕꯩ
ꯃꯥ ꯇꯨꯝꯃꯝ ꯃꫭꯏꯗ꯭ꯔꫭ
ꯈꯪ ꯍꯧꯖꯤꯛꯄꯨꯗꯤ ꯇꯧ ꯄꯥꯏꯔꯝꯃꯔꯣꯏ ꯃꯥꯅ ꯀꯩꯅꯣꯅ ꯑꯟꯇꯤ ꯑꯣꯏꯅ ꯄꯥꯏꯔꯝꯃꯅꯤ ꯑꯗꯣ ꯑꯟꯇꯤꯗ ꯑꯗꯨꯝ ꯇꯧꯔꯁꯨ ꯌꯥꯏ ꯃꫭꯏ ꯐꯣꯟ ꯅꯝꯕꯔꯗꯣ ꯑꯥ ꯆ‌ꯦꯅꯥꯎꯒꯤ ꯍꯞꯀꯤꯒꯨꯝ ꯇꯧꯕꯅꯦꯕ
ꯑꯣ ꯑꯩ ꯉꯁꯥꯏ ꯇꯧꯔꯛꯀꯦ ꯍꯥꯏꯕꯅꯦ ꯐꫭꯜ ꯂꯩꯇꯦ ꯍꯥꯏꯄ ꯀꯩꯅꯣꯝ ꯍꯥꯏꯔꯛꯑꯦꯕ
ꯑ ꯅꯥꯎꯕꫭꯏꯅ ꯄꯥꯏꯕ ꯇꯥꯏꯃꯤꯡ ꯇꯥꯕ ꯑꯗꯨꯅ
ꯎꯝ
ꯅ‌ꯦꯅꯤꯇꯥꯜ ꯍꫭꯏ ꯂꯧ ꯍꯨꯟꯒ꯭ꯔꯕꫭ
ꯪ ꯌꯥꯝ ꯀꯨꯏꯂ‌ꯦ ꯑꯩꯈꯣꯏꯁꯦ ꯍꯌꯦꯡ ꯍꯥꯡꯆꯤꯠꯇꯤ ꯁꯦꯝꯌꯔꯕꯅ‌ꯦ ꯑꯩꯅ ꯋꯥꯠꯂꯤꯅ ꯄꯣꯊꯥꯈꯤꯒ‌ꯦꯅ ꯂꯩꯕꯋꯅꯤ ꯈ ꯈ ꯑꯗꯨꯝ ꯁꯦꯝꯕ ꯌꯥꯔꯕꯅꯦ
ꯎꯝ ꯀꯜ ꯂ‌ꯦꯅꯦ ꯑꯗꯨꯗꯤ
ꯍꯝ ꯍꯝ
ꯑꯩꯈꯣꯏꯗꯤ ꯍꯨꯟꯕ ꯀꯨꯏꯗ꯭ꯔꯤꯕ ꯃꯥꯜꯂꯦ ꯑꯩ ꯈꯪꯍꯧꯋꯦꯕ
ꯑꯁ ꯁꯥꯗꯕ ꯁꯥꯔꯤꯕ ꯍꯧꯖꯤꯛꯀꯥꯟ ꯂꯩꯐꯝ ꯆꯥꯐꯝꯒ ꯈꯪꯗꯦ ꯑꯩꯈꯣꯏ ꯌꯨꯝꯖ‌ꯦ ꯃꯔꫭꯝ ꯁꯥꯕꯅꯦ
ꯅꫭꯏ ꯌꯨꯝꯗꫭ ꯌꯝ ꯁꯥꯏꯌ‌ꯦ ꯑꯩꯈꫭꯏꯗꯤ ꯁꯥꯗ‌ꯦꯌ‌ꯦ
ꯁꯥꯠꯁꯨ ꯑꯣꯏꯕꯩꯅꯦ ꯃꯊꯛꯇ ꯑꯃ ꯀꯨꯞꯁꯟꯒ꯭ꯔꯗꯤ ꯏꯪꯒꯗꯕ
ꯑ ꯍ ꯑꯗꯨ ꯁꯥꯠ ꯅꯠꯇ꯭ꯔꯁꯨ ꯑꯈꫭꯏ ꯃꯥꯍꯣꯏ ꯁꯥꯏꯕꯀꯣ ꯑꯗꫭ ꯑꯩꯈꯣꯏꯗꯤ ꯁꯥꯗꯦ
ꯐꯩꯌꯦ ꯑꯗꯨ ꯁꯥꯗ꯭ꯔꯤꯗꫭ
ꯃꫭꯏꯗꯤ ꯁꯤꯂꯤꯡꯖꯨ ꯍꯥꯔꯤꯅꯦ
ꯊꯣꯡ ꯊꯣꯡꯅꯥꯎ ꯈꯔ ꯍꯥꯞꯇꯕ ꯖꯥꯠꯂꯥ ꯅꯠꯇꯦ ꯃꯣꯏꯒꯤ ꯁꯥꯏ ꯍꯥꯏꯗꯣ
ꯍꯥꯞ ꯄꯤꯅꯤ ꯀꯩꯅꯣ
ꯀꯩꯅꯣ ꯇꯧꯋꯦꯕ ꯑꯩꯈꯣꯏꯗꯤ ꯊꯣꯡ ꯊꯣꯡꯅꯥꯥꯎ ꯀꯔꯤꯑꯃ ꯐꯥꯠꯇ꯭ꯔꯦꯕ ꯈꯟꯖꯜꯂꯒ ꯊꯝꯃꯃꯤꯅꯅꯦ
ꯅꯨꯡꯁꯤ ꯅꯨꯡꯁꯤ ꯑꯝ ꯆꯡꯗꯔꯕꯅꯤꯅ ꯁꯥꯕꯗ ꯅꯨꯡꯁꯥꯗꯨꯁꯨ ꯆꯨꯞꯁꯜ ꯂꯦꯗꯅ
ꯐꯠꯠꯇ
ꯎꯝ ꯁꯥꯏꯗ ꯅꯨꯡꯗꯥꯡꯒ ꯇꯨꯝ ꯉꯝꯗꯦ ꯇꯨꯝ ꯉꯝꯗꯒꯩ ꯁꯥꯔꯤꯅꯦꯕ
ꯑꯩ ꯁꯥꯔꯗꯤ ꯑꯕꯦꯝꯃꯒꯤ ꯐꯃꯥꯡꯁꯤꯗ ꯐꯛꯇ ꯉꯥꯏꯍꯥꯛꯇꯨꯝꯃꯅꯤ ꯑꯗꯨ ꯏꯪꯊꯔꯀꯥꯟꯗ ꯆꯠ
ꯀꯥꯟ ꯆꯪꯕ
ꯕꯕꯥꯏ ꯀꯥꯗꯤ ꯑꯃꯨꯛ ꯏꯪꯉꯦ ꯌꯥꯝ ꯁꯥꯏꯁꯦ ꯎꯝ ꯃꯥꯒꯤ ꯊꯣꯡꯅꯥꯎ ꯑꯃ ꯍꯥꯞꯄꯦꯕ ꯑꯗꯨꯒꯅꯦ ꯌꯥꯝꯁꯥꯏꯁꯤꯅ ꯑꯩꯈꯣꯏ ꯀꯥꯁꯦ
ꯑꯣ
ꯈꯟꯖꯤꯜꯂ ꯕꯅꯤꯅ ꯁꯤꯔꯦ ꯁꯥꯕꯗ ꯁꯥꯛ ꯁꯊ ꯁ ꯊꯣꯛꯑꯣ ꯄꯨꯡꯁꯨ ꯇꯥꯔꯦ ꯊꯝꯃꯒꯦ ꯑꯩꯁꯨ
ꯍꯥꯏꯅꯦ ꯎꯝ ꯎ ꯇꯣ ꯆꯔ
ꯊꯝ ꯃꯦꯀꯣ
ꯍꯣꯏ ꯍꯣꯏ